ꯍꯜꯂꯣ ꯏꯆꯦ
ꯑ ꯆꯥꯛ ꯏꯁꯤꯡ ꯊꯣꯡꯅꯔꯕꯣ
ꯏꯆꯦ ꯏꯆꯥ ꯏꯁꯤꯡꯁꯦ ꯉꯁꯤꯗꯤ ꯑꯩꯈꯣꯏ ꯏꯃꯥꯅꯣꯏ ꯑꯣꯏꯅ ꯊꯣꯡꯍꯧꯔꯦ
ꯇ ꯏꯟꯁꯥꯡ ꯊꯣꯡꯍꯧꯔꯒꯦ
ꯏꯆꯦ ꯑꯃ ꯏꯔꯣꯜꯍꯧꯔꯦ ꯑꯗꯨꯗꯨꯒ ꯈꯍꯧ ꯑꯃ ꯉ ꯍꯧꯧꯔꯦ ꯏꯆꯦꯍꯣꯏꯒꯤꯗꯤ ꯆꯥꯛ ꯏꯁꯤꯡ ꯆꯥꯕꯤꯔꯕꯣ
ꯆꯗ꯭ꯔꯤꯌꯦꯦ
ꯑꯣ ꯀꯔꯤ ꯃꯊꯦꯜ ꯇꯧꯕꯤꯔꯒꯦ ꯏꯆꯦ
ꯎ ꯑꯩꯈꯣꯏꯒꯤꯗꯤ ꯀꯩꯅꯣ ꯊꯣꯡꯍꯧꯋꯦ ꯉꯁꯤꯗꯣ ꯍꯥꯏꯗꯤ ꯌꯦꯟꯗꯣ ꯆꯝꯊꯣꯡ ꯑꯣꯏꯅ ꯊꯣꯡꯖꯤꯜꯂꯦ
ꯑꯥ ꯑꯗꯨꯁꯨ ꯑꯗꯨꯝ ꯍꯥꯏꯗꯤ ꯑꯗꯨꯝ ꯍꯥꯎꯁꯨ ꯍꯥꯎꯕ ꯑꯗꯒꯤ ꯍꯛꯆꯥꯡꯗꯁꯨ ꯀꯌꯥ ꯁꯣꯛꯇꯕ ꯑꯗꯨꯅꯕꯨ ꯍꯦꯟꯅ ꯐꯔꯕꯅꯤꯗ
ꯑꯗꯨꯅꯦ ꯍꯥꯏꯗꯤ ꯍꯟꯗꯛꯁꯦ ꯁꯣꯏꯕꯨꯝꯒꯨꯝꯕꯁꯨ ꯈꯔ ꯆꯥꯁꯤꯜꯂꯨꯔꯕ ꯑꯗꯨꯅ ꯈꯅꯥꯎ ꯀꯩꯀꯥꯁꯤꯁꯨ ꯍꯥꯏꯗꯤ ꯑꯃ ꯅꯥꯕꯗꯣ ꯑꯗꯨꯗ ꯃꯥꯅ ꯇ ꯍꯧꯔꯦ ꯔꯁꯪ ꯍꯧꯖꯤ ꯁꯤ ꯁꯥꯕꯅꯤꯅ ꯏꯁꯤꯡ ꯑꯃꯨꯛ ꯊꯛꯆꯤꯜꯂꯤ ꯑꯏꯪꯕ ꯑꯗꯒꯤ ꯍꯩ ꯃꯍꯤ ꯑꯃꯨꯛ ꯊꯛꯆꯤꯜꯂꯤ ꯑꯗꯒꯤꯩ ꯍꯩ ꯔꯥꯒꯨꯝꯕꯁꯨ ꯑꯗꯨꯝ ꯆꯥꯥꯁꯜꯂꯦ ꯑꯗꯨꯅ ꯈꯅꯥꯎꯁꯦ ꯉꯁꯤ ꯉꯁꯥꯏ ꯅꯨꯡꯊꯤꯟꯗꯒꯤꯅꯤ ꯔꯤꯖꯦ
ꯍꯣꯏ ꯍꯣꯏ ꯑꯗꯨꯅꯦ ꯏꯆꯦ ꯍꯥꯏꯗꯤ ꯍꯧꯖꯤꯛꯇꯤ ꯑꯌꯤꯡ ꯑꯁꯥꯁꯨ ꯍꯣꯉꯛꯄꯅꯤꯅ ꯑꯍꯟꯗꯒꯤ ꯑꯉꯥꯡꯗꯒꯤ ꯍꯥꯏꯗꯤ ꯌꯥꯝ ꯅꯥꯅꯕ ꯃꯇꯝꯅꯤꯅꯦ ꯍꯥꯏꯇꯥꯔꯦ ꯑꯗꯨꯗꯨꯅ ꯑꯗꯨꯝ ꯆꯦꯛꯁꯤꯟꯕꯤꯌꯣ ꯏꯆꯦꯍꯣꯏꯁꯨ ꯃꯈꯣꯏꯁꯨ ꯍꯟꯗꯛꯇꯤ ꯍꯩ ꯔꯥꯒꯁꯦ ꯍꯥꯏꯗꯤ ꯑꯃꯨꯟꯕꯒꯨꯝꯕ ꯅꯠꯇꯅ ꯍꯥꯏꯗꯤ ꯑꯁꯪ ꯑꯃꯥꯟꯁꯦ ꯀꯌꯥ ꯆꯥꯁꯤꯟꯖꯗ꯭ꯔꯕꯅꯤ
ꯑꯗꯨꯅꯦ ꯍꯟꯗꯛꯇꯤ ꯍꯥꯏꯗꯤ ꯑꯩ ꯑꯉꯥꯡ ꯂꯥꯏꯔꯤꯛ ꯀꯩꯀꯥ ꯇꯥꯛꯄꯗꯣ ꯑꯗꯨꯅ ꯃꯣꯏ ꯑꯉꯥꯡ ꯀꯩꯀꯥ ꯂꯥꯛꯄ ꯀꯥꯟꯗꯨꯗ ꯍꯥꯏꯗꯤ ꯃꯣꯏ ꯑꯗꯨꯝ ꯁꯥꯕꯅꯤꯅ ꯃꯌꯨꯝꯗꯒꯤ ꯏꯁꯤꯡ ꯍꯥꯏꯗꯤ ꯑꯌꯤꯡꯕꯒꯨꯝꯕ ꯄꯨꯔꯛꯄ ꯑꯗꯒꯤ ꯍꯩ ꯔꯥ ꯒꯨꯝꯕꯗꯣ ꯍꯥꯏꯗꯤ ꯃꯣꯏꯒꯤ ꯆꯥꯔ ꯑꯗꯨꯝ ꯍꯥꯏꯗꯤ ꯅꯨꯡꯁꯥꯗꯣ ꯁꯥꯕꯅꯤꯅ ꯍꯩꯒꯨꯝꯕ ꯆꯥꯅꯤꯡꯕꯗꯣ
ꯑꯥ
ꯑꯗꯨꯅ ꯑꯗꯨꯃꯥꯏꯅ ꯍꯩꯒꯨꯝꯕ ꯆꯥꯁꯤꯜꯂꯦ ꯑꯗꯒꯤ ꯏꯁꯤꯡ ꯑꯌꯤꯡꯕ ꯀꯩꯀꯥꯗꯨ ꯑꯗꯨꯝ ꯊꯛꯆꯤꯟꯕꯗꯨꯗꯅꯦ ꯇꯧꯔꯤꯅꯤ ꯃꯤ ꯅꯪꯕꯨ ꯈꯅꯥꯁꯦ ꯍꯧꯖꯤꯛ ꯅꯥꯕꯗꯥ ꯇꯤꯟꯒꯥ ꯌꯣꯟ ꯄꯣ ꯀꯩꯀꯥꯁꯦ ꯅꯨꯡꯉꯥꯏꯇꯦ ꯑꯗꯨꯅ ꯌꯦꯟꯗꯨꯁꯨ ꯑꯩꯗꯣ ꯌꯦꯟꯗꯨ ꯆꯥꯗꯕ ꯀꯨꯏꯔꯕ ꯑꯗ ꯊꯣꯡꯉꯒ ꯆꯥꯒꯦꯅ ꯇꯧꯔꯝꯕꯅꯦ ꯑꯗ ꯍꯥꯏꯗꯤ ꯈꯅꯥ ꯅꯥꯏꯕ ꯃꯅꯨꯡꯅ ꯑꯃꯨꯛ ꯊꯥꯎ ꯀꯩꯀꯥ ꯑꯃꯨꯛ ꯆꯥꯁꯤꯟꯕꯗꯁꯨ ꯆꯥꯁꯤꯟꯅꯤꯡ ꯐꯠꯇ꯭ꯔꯕ ꯍꯥꯏꯅ ꯑꯗꯨꯗꯨꯒꯤꯅꯤꯅꯦ
ꯎꯝ ꯐꯩꯌꯦ ꯐꯩꯌꯦ ꯑꯩꯆꯦ ꯑꯗꯨꯃꯥꯏꯅ ꯍꯥꯏꯗꯤ ꯌꯦꯟ ꯆꯥꯅꯤꯡꯉꯒꯁꯨ ꯆꯝꯅ ꯆꯥꯕꯁꯤꯅꯗꯤ ꯍꯛꯆꯥꯡꯗꯁꯨ ꯌꯥꯝ ꯐꯕ ꯆꯥꯠꯅꯤ
ꯑꯗꯨꯅꯦ ꯇꯧꯔꯤꯁꯦ ꯍꯥꯏꯌꯣ
ꯑ ꯍꯟꯗꯛ ꯏꯆꯦꯅ ꯑꯉꯥꯡ ꯈꯔ ꯇꯨꯏꯁꯟ ꯇꯧꯕꯗꯣ ꯑ ꯑꯗꯨꯗꯨꯒꯤ ꯃꯣꯏꯗꯣ ꯍꯥꯏꯗꯤ ꯂꯝ ꯌꯦꯡꯕ ꯑꯣꯏꯅ ꯍꯟꯇ ꯏꯆꯦꯅ ꯑꯦꯛꯁꯀꯔꯁꯟꯒꯤ ꯇꯥꯏꯞꯇ ꯑꯃ ꯄꯨꯊꯣꯛꯎꯏꯅꯦ ꯍꯥꯏꯕꯗꯣ ꯑ ꯑꯗꯨꯗ ꯑꯗꯨꯕꯨꯣ ꯀꯃꯥꯏ ꯀꯃꯥꯏ ꯇꯧꯕꯤꯈꯤꯒꯦ ꯑꯉꯥꯡꯁꯤꯡꯗꯨꯕꯨ ꯑꯗꯨꯝ ꯍꯔꯥꯎ ꯍꯔꯥꯎ ꯑꯗꯨꯝ ꯍꯥꯏꯗꯤ ꯀꯩꯅꯣ ꯇꯧꯕꯤꯈꯤꯕ꯭ꯔꯥ ꯑꯗꯨꯃꯥꯏꯅ ꯍꯥꯏꯗꯤ ꯏꯆꯦꯈꯣꯏꯅ ꯆꯠꯂꯨꯕꯒꯤꯗꯣ ꯍꯥꯏꯐꯦꯠ ꯅꯅꯥꯎꯗ ꯈꯤꯇꯪ ꯇꯝꯕꯤꯌꯣꯕ
ꯍꯥꯏꯗꯤ ꯀꯣꯏꯕ ꯆꯠꯄ ꯑꯣꯏꯔꯨꯕꯅꯤꯅ ꯑꯉꯥꯡꯈꯩꯗꯣ ꯑꯗꯨꯝ ꯍꯔꯥꯎꯔꯦ ꯑꯗꯨꯗꯨꯒꯅꯦ ꯀꯩꯅꯣ ꯇꯧ ꯍꯥꯏꯗꯤ ꯃꯣꯏꯁꯨ ꯑꯉꯥꯡꯗꯣ ꯍꯥꯏꯗꯤ ꯑꯆꯧꯕ ꯑꯝꯇ ꯅꯠꯇꯕꯅꯤꯅ ꯃꯃꯥ ꯃꯄꯥꯗꯨꯁꯨ ꯌꯥꯎꯋꯦꯕ ꯑꯗꯨꯒ ꯑꯗꯨꯃꯥꯏꯅ ꯄꯨꯂꯞ ꯆꯠꯂꯦ ꯑꯗꯣ ꯑꯉꯥꯡꯉꯩꯒꯤ ꯑꯣꯏꯕꯅꯤꯅ ꯖꯨꯗꯣ ꯑꯗꯨꯗꯁꯨꯨꯄꯨ ꯁꯜ ꯑꯗꯨꯗꯁꯨꯨꯞꯄꯨꯁꯜ ꯈꯜꯂꯦ ꯑꯗꯨꯗ ꯍꯥꯏꯗꯤ ꯃꯣꯏꯒꯤ ꯑꯗꯨꯗ ꯌꯣꯡ ꯀꯩꯀꯥ ꯍꯥꯏꯗꯤ ꯑꯩꯈꯣꯏ ꯍꯥꯏꯗꯤ ꯁꯥ ꯍꯥꯏꯗꯤ ꯃꯌꯥꯝ ꯑꯃ ꯂꯩꯌꯦꯌꯦꯕꯀꯣ ꯂꯩ ꯍꯩ ꯂꯩꯗꯅ ꯑꯗꯨ ꯌꯣ ꯒꯨꯝꯕ ꯁꯖꯤꯒꯨꯝꯕ ꯑꯗꯒꯤ ꯀꯕꯣꯛ ꯀꯩꯒꯨꯝꯕ ꯑꯗꯒꯤ ꯁꯨꯝ ꯑꯇꯣꯞ ꯑꯇꯣꯞꯄ ꯃꯌꯥꯝ ꯑꯃ ꯎꯆꯦꯛꯇꯕꯨ ꯍꯥꯏꯔꯁꯨ ꯃꯈꯜ ꯃꯈꯜ ꯑꯩꯈꯣꯏꯅ ꯅꯨꯡꯇꯤꯒꯤꯁꯤꯗ ꯎꯗꯕ ꯃꯌꯥꯝ ꯑꯃꯅꯤ ꯐꯖꯅ ꯂꯩꯔꯤꯁꯦ ꯖꯨꯗꯨꯗꯗꯤ
ꯃꯥꯅꯦ ꯃꯥꯅꯦ
ꯑꯗꯨꯅ ꯑꯗꯨꯒꯨꯝꯕꯗꯣ ꯌꯦꯡꯕꯗ ꯃꯣꯏꯗꯤ ꯍꯦꯛꯇ ꯍꯥꯏꯗꯤ ꯁꯨꯝ ꯍꯔꯥꯎꯗꯗꯅꯀꯣ ꯑꯉꯥꯡꯅꯤꯅ
ꯑ
ꯑꯗꯨꯃꯥꯏꯅ ꯇꯧꯋꯦ ꯑꯗꯒꯤ ꯂꯣꯛꯇꯥꯛꯇꯁꯨ ꯆꯠꯂꯦ ꯑꯩꯈꯣꯏ ꯍꯥꯏꯗꯤ ꯃꯣꯇꯣꯔ ꯕꯨꯣꯠ ꯑꯗꯒꯤ ꯍꯤꯒ ꯇꯣꯡꯗꯅ ꯑꯗꯒꯤ ꯍꯧꯖꯤꯛꯇꯤ ꯀꯥꯡ ꯃꯇꯝ ꯌꯧꯁꯤꯜꯂꯛꯄꯒꯤꯔꯁꯨ ꯈꯪꯗꯦ ꯊꯝꯕꯥꯜꯁꯨ ꯌꯥꯝ ꯐꯖꯅ ꯁꯥꯠꯍꯧꯋꯦꯕ ꯑꯗꯨꯅ ꯑꯗꯨꯒꯨꯝꯕ ꯊꯝꯕꯥꯜꯁꯨ ꯑꯗꯨꯝ ꯍꯦꯛꯂꯑꯦ ꯍꯥꯏꯗꯤ ꯑꯁ ꯌꯥꯝꯅ ꯅꯨꯡꯉꯥꯏꯕ ꯖꯥꯠꯅꯤꯗ ꯍꯥꯏꯗꯤ ꯑꯩꯈꯣꯏ ꯌꯨꯝꯗ ꯑꯗꯨꯝ ꯍꯥꯏꯗꯤ ꯅꯨꯡꯇꯤꯒꯤ ꯇꯧꯕ ꯊꯕꯛ ꯑꯃ ꯑꯗꯨꯝ ꯇꯧꯔꯒ ꯂꯩꯕꯁꯦ ꯁꯦ ꯍꯥꯏꯗꯤ ꯑꯩꯈꯣꯏ ꯋꯥꯈꯜꯁꯦ ꯍꯥꯏꯗꯤ ꯁꯨꯝ ꯆꯤꯜꯂꯛ ꯍꯥꯏꯒꯗ꯭ꯔꯥ ꯍꯥꯏꯗꯤ ꯑꯁꯨꯝ ꯑꯇꯧꯕ ꯊꯕꯛ ꯑꯃ ꯑꯗꯨꯝ ꯍꯟꯖꯤꯟ ꯍꯟꯖꯤꯟ ꯇꯧꯕꯒꯤ ꯏꯁꯥꯗ ꯇꯟꯕ ꯑꯃ ꯐꯥꯎꯕꯗꯣ ꯑꯗꯨ ꯑꯗꯨꯗꯒꯤ ꯍꯥꯏꯗꯤ ꯍꯥꯏꯗꯤ ꯅꯣꯡꯃ ꯑꯃ ꯀꯥꯏꯊꯣꯛꯑꯒ ꯑꯗꯨꯃꯥꯏꯅ ꯍꯥꯏꯗꯤ ꯑꯉꯥꯡꯈꯩꯗꯨꯒ ꯍꯔꯥꯎ ꯍꯔꯥꯎꯅ ꯍꯥꯏꯗꯤ ꯑꯉꯥꯡꯒ ꯂꯩꯃꯤꯟꯅꯕ ꯍꯥꯏꯕꯁꯤꯃꯛꯇꯕꯨ ꯋꯥꯈꯟꯁꯦ ꯑꯗꯨꯝ ꯅꯨꯡꯉꯥꯏꯗꯅ ꯑꯗꯨꯅ ꯑꯗꯨꯅ ꯃꯣꯏꯒ ꯄꯨꯔꯒ ꯍꯥꯏꯗꯤ ꯍꯔꯥꯎ ꯍꯔꯥꯎꯅ ꯆꯠꯃꯤꯟꯅꯔꯦ ꯉꯍꯥꯟꯈꯩꯕꯨꯗꯤ ꯃꯣꯏꯒꯩꯁꯨ ꯑꯗꯨꯝ ꯂꯣꯏꯅꯩ ꯑꯗꯣ ꯉꯍꯥꯟꯈꯩꯅ ꯍꯥꯏꯗꯤ ꯃꯣꯏꯗ ꯂꯥꯏꯔꯤꯛ ꯀꯩꯀꯥ ꯇꯥꯛꯄꯤ ꯇꯝꯕꯤꯕ ꯇꯧꯕꯅꯤꯅ ꯍꯥꯏꯗꯤ ꯂꯥꯏꯔꯤꯛꯇꯣ ꯄꯥꯔꯛꯅꯕ ꯈꯣꯠꯂꯛꯅꯕ ꯍꯥꯏꯗꯅ ꯍꯥꯏꯗꯤ ꯐꯥꯒꯤ ꯑꯗꯨꯝ ꯇꯧꯔꯒ ꯂꯩꯕꯁꯨ ꯂꯩꯇꯦꯗꯅ ꯑꯗꯣ ꯑꯗꯨꯒꯤ ꯅꯨꯃꯤꯠ ꯑꯗꯨꯗꯗꯤ ꯍꯥꯏꯗꯤ ꯌꯥꯝꯅ ꯅꯨꯡꯉꯥꯏꯅ ꯄꯨꯜꯂꯨꯔꯦ ꯑꯗꯒꯤ ꯑꯃ ꯀꯩꯅꯣꯗꯁꯨ ꯆꯪꯉꯦ ꯑꯩꯈꯣꯏꯗꯤ ꯍꯥꯏꯗꯤ ꯃ꯭ꯌꯨꯖꯝ ꯑꯃ ꯅꯠꯇ ꯃ꯭ꯌꯨꯝ ꯏꯁꯇꯦꯠ ꯃ꯭ꯌꯨꯖꯤꯌꯝ ꯂꯩꯕꯗꯣ
ꯑꯥ
ꯑꯗꯨꯗꯁꯨ ꯆꯪꯉꯦ ꯑꯗꯨꯗ ꯑꯗꯨꯒꯨꯝꯕꯁꯨ ꯌꯦꯡꯍꯜꯂꯦ ꯑꯗꯒꯤ ꯍꯥꯏꯗꯤ ꯑꯇꯩ ꯑꯇꯩ ꯃꯐꯝ ꯀꯩꯀꯥ ꯑꯗꯨꯝ ꯌꯦꯡꯕ ꯌꯥꯕ ꯈꯔꯁꯦ ꯑꯗꯨꯝ ꯌꯦꯡꯉꯛꯑꯦ ꯑꯅꯛꯄꯗ ꯂꯩꯕ ꯑꯗꯨ ꯑꯗꯨꯅꯦ ꯑꯗꯨꯃꯥꯏꯅ ꯇꯧꯔꯒ ꯆꯠꯂꯦ ꯑꯁ ꯌꯥꯝꯅ ꯅꯨꯡꯉꯥꯏ ꯑꯗꯣ ꯃꯊꯪ ꯑꯃꯨꯛꯀꯁꯨ ꯆꯠꯄ ꯌꯥꯏꯑꯕꯀꯣ ꯑꯗꯣ ꯑꯗꯨꯒꯤ ꯆ ꯆꯠꯄ ꯀꯥꯟꯗꯗꯤ ꯑꯩ ꯅꯪꯁꯨ ꯍꯧꯔꯝꯒꯦ ꯍꯟꯗꯛꯇꯨꯁꯨ ꯍꯧꯒꯦꯅꯗꯤ ꯈꯟꯕꯅꯦ ꯑꯗꯨꯗ ꯑꯉꯥꯡꯈꯩꯗꯨꯒ ꯍꯥꯏꯗꯤ ꯒꯥꯔꯤꯗꯣ ꯍꯥꯏꯗꯤ ꯈꯔ ꯄꯤꯛꯈ꯭ꯔꯦ ꯄ ꯑꯗꯣ ꯃꯊꯪꯗꯒꯤꯗꯤ ꯒꯥꯔꯤꯗꯣ ꯑꯆꯧꯕ ꯑꯃ ꯅꯠꯇ꯭ꯔꯒꯅ ꯑꯄꯤꯛꯄ ꯑꯣꯏꯔꯁꯨ ꯃꯁꯤꯡꯗꯣ ꯍꯦꯟꯒꯠꯂꯒꯅꯦ ꯑꯗꯨꯃꯥꯏꯅ ꯇꯧꯔꯒ ꯅꯣꯏꯁꯨ ꯍꯧꯔꯛꯀꯦ ꯑꯗꯨ ꯅꯨꯡꯉ
ꯎ
ꯑꯩꯈꯣꯏꯒꯤ
ꯑ ꯏꯆꯌꯥ
ꯑꯃꯃꯥꯟꯣꯏ ꯍꯥꯏꯥꯏꯣ
ꯑ ꯑꯗꯒꯤ ꯍꯥꯏꯗꯤ ꯑꯥ ꯑꯩꯈꯣꯏꯒꯤ ꯍꯧꯖꯤꯛꯀꯤ ꯏꯆꯦ ꯍꯣꯏꯅ ꯆꯠꯂꯨꯕꯁꯤꯗ ꯍꯥꯏꯗꯤ ꯆꯥꯅ ꯊꯛꯅꯕ ꯆꯥꯛ ꯏꯁꯤꯡꯁꯤꯗꯤ ꯀꯃꯥꯏꯅ ꯇꯧꯕꯤꯈꯤꯒꯦ ꯑꯉꯥꯡꯁꯤꯡꯁꯦ ꯍꯥꯏꯗꯤ ꯃꯌꯨꯝ ꯃꯌꯨꯝꯗꯒꯤ ꯃꯃꯥ ꯃꯄꯥꯅ ꯇꯧꯔꯒ ꯄꯨꯕꯤꯔꯛꯄ꯭ꯔꯥ ꯅꯠꯇ꯭ꯔꯒ ꯏꯆꯦ ꯑꯣꯏꯅ ꯄꯨꯟꯅ ꯁꯤꯟꯕꯤꯔꯤꯔꯣ
ꯑꯩꯈꯣꯏꯒꯤꯁꯦ ꯍꯥꯏꯗꯤ ꯑꯉꯥꯡꯈꯩ ꯈꯤꯇꯪꯗꯤ ꯆꯠꯇꯦꯕ ꯍꯥꯏꯗꯤ ꯃꯣꯏ ꯑꯉꯥꯡ ꯈꯨꯗꯤꯡꯃꯛꯀꯤ ꯃꯣꯏꯒꯤ ꯃꯃꯥ ꯅꯠꯇ꯭ꯔꯒꯅ ꯃꯄꯥ ꯑꯃ ꯅꯠꯇ꯭ꯔꯒꯅ ꯃꯃꯥ ꯃꯄꯥ ꯑꯅꯤ ꯃꯛ ꯄꯨꯂꯞ ꯑꯗꯨꯝ ꯆꯠꯂꯦꯕ ꯑꯗꯣ ꯑꯗꯨꯃꯥꯏꯅ ꯆꯠꯄ ꯄꯦꯔꯦꯟꯁ ꯀꯩꯀꯥ ꯍꯥꯏꯗꯤ ꯄꯨꯂꯞ ꯆꯠꯄ ꯑꯣꯏꯕꯅꯤꯅꯅꯦ ꯑꯗꯨꯝ ꯆꯥꯛ ꯌꯦꯟꯁꯥꯡꯗꯣ ꯑꯗꯨꯝ ꯌꯨꯝ ꯌꯨꯝ ꯊꯩ ꯒꯤ ꯑꯗꯨꯝ ꯊꯣꯉꯒ ꯄꯨꯅꯔꯛꯑꯦ ꯑꯗꯨꯗꯨꯒ ꯑꯩꯒꯤꯁꯨ ꯑꯗꯨꯝ ꯑꯩꯒꯤꯁꯤꯗꯒꯤ ꯍꯥꯏꯗꯤ ꯑꯩꯅ ꯆꯥꯅꯤꯡ ꯄꯩꯅ ꯌꯦꯟꯁꯥꯡ ꯑꯗꯨꯒꯨꯝꯕ ꯈꯔ ꯄꯨꯔꯦ ꯑꯗꯒꯤ ꯑꯩꯈꯣꯏ ꯍꯧꯖꯤꯛꯀꯥꯟꯗꯤ ꯆꯥꯛ ꯆꯥꯕꯗ ꯑꯗꯨꯝ ꯁꯂꯥꯠ ꯈꯥꯏꯁꯦ ꯑꯗꯨꯝ ꯌꯥꯎꯅꯔꯦꯗꯅ ꯑꯗꯨꯗꯨꯅ ꯑꯗꯨꯒꯨꯝꯕꯒꯤ ꯁꯦꯝꯕꯒꯤ ꯃꯄꯣꯠꯇꯨꯅ ꯑꯗꯨꯝ ꯁꯦꯝꯗꯣꯛꯇꯕꯤꯗ ꯐꯖꯅ ꯆꯥꯝꯊꯣꯛ ꯈꯣꯠꯇꯣꯛ ꯇꯧꯔꯒ ꯄꯨꯔꯦ ꯑꯗꯨꯒ ꯑꯗꯨꯃꯥꯏꯅ ꯄꯨꯔꯒ ꯆꯠꯂꯦ ꯑꯗꯨꯗꯨꯒ ꯁꯂꯥꯠꯀꯨꯝꯕꯗꯨꯅ ꯑꯗꯨꯝ ꯑꯥꯗ ꯁꯦꯝꯃꯦ ꯑꯗꯨꯗꯨꯒ ꯏꯟꯖꯥꯡꯒꯨꯝꯕꯗꯨꯅ ꯑꯩꯈꯣꯏꯅ ꯄꯨꯅꯔꯛꯄꯈꯩꯗꯣ ꯑꯗꯨꯝ ꯌꯦꯡꯉ ꯌꯦꯡꯉꯒ ꯍꯥꯏꯗꯤ ꯌꯦꯟꯅ ꯌꯦꯟꯅꯔꯒ ꯑꯗꯨꯝ ꯆꯥꯃꯤꯟꯅꯔꯦ ꯑꯗꯣ ꯑꯗꯨꯝ ꯍꯥꯥꯎꯋꯦ
ꯑꯥ ꯍꯣꯏ ꯏꯆꯦ ꯑꯗꯣ ꯑꯩꯈꯣꯏꯒꯤ ꯏꯌꯥꯝꯕꯒꯤ ꯑꯉꯥꯡ ꯑꯅꯤꯈꯛꯁꯨ ꯂꯩꯌꯦꯕꯀꯣ ꯑꯗꯨꯗꯣ ꯃꯥꯁꯦ ꯍꯥꯏꯗꯤ ꯑꯩꯅ ꯇꯥꯛꯄꯤꯗꯧꯁꯨ ꯑꯩꯁꯨ ꯍꯥꯏꯗꯤ ꯑꯌꯨꯛꯇꯒꯤ ꯑ ꯊꯕꯛ ꯆꯠꯈꯤꯕꯗꯨꯅ ꯍꯣꯔꯦꯟ ꯅꯨꯡꯗꯥꯡ ꯋꯥꯏꯔꯝ ꯍꯜꯂꯛꯄꯅꯤꯅ ꯑꯩꯁꯨ ꯃꯇꯝꯁꯦ ꯐꯪꯗꯕ ꯍꯥꯏꯇꯥꯔꯦ ꯑꯗꯨ ꯑꯗꯨꯅ ꯍꯥꯏꯗꯤ ꯑꯩ ꯃꯤ ꯌꯥꯝ ꯒꯤ ꯃꯆꯥ ꯑꯅꯤꯗꯣ ꯑꯩꯅꯁꯨ ꯑꯇꯣꯞꯄꯕꯨꯗꯤ ꯃꯌꯥꯝ ꯑꯃ ꯂꯩ ꯑꯗꯨ ꯑꯣꯏꯔꯒꯁꯨ ꯑꯩꯅ ꯁꯨꯝ ꯏꯆꯦꯗ ꯊꯥꯖꯅꯤꯡꯕ ꯍꯥꯏꯇꯥꯔꯦ ꯑꯗꯣ ꯑꯩꯁꯨ ꯑ ꯍꯥꯏꯗꯤ ꯏꯆꯦꯒꯤ ꯑꯉꯥꯡꯁꯦ ꯆꯦꯅ ꯑꯃꯨꯛ ꯌꯥꯝ ꯂꯧꯁꯤꯟ ꯑ ꯌꯥꯝ ꯂꯧꯁꯤꯟꯕꯗꯣ ꯍꯥꯏꯗꯤ ꯁꯨꯝ ꯐꯔꯛ ꯀꯩꯀꯥ ꯇꯥꯕ ꯂꯩꯔꯒꯗꯤꯅ ꯍꯪꯖꯔꯛꯏꯅꯦ
ꯀꯩꯁꯨꯝꯇ ꯀꯥꯏꯗꯦ ꯍꯥꯏꯗꯤ ꯃꯇꯝꯗꯣ ꯑꯩꯗꯣ ꯍꯥꯏꯗꯤ ꯅꯨꯡꯙꯤꯟꯗ ꯑꯃ ꯑꯗꯒꯤ ꯅꯨꯡꯗꯥꯡꯗ ꯑꯃ ꯑꯗꯨꯃꯥꯏꯅ ꯇꯧ ꯄ ꯑꯣꯏꯕꯒꯤꯅꯦ ꯑꯗꯨꯝ ꯑꯗꯨꯝ ꯅꯣꯏꯅ ꯍꯥꯏꯗꯤ ꯊꯥꯔꯛꯅꯤꯡꯕ ꯃꯇꯝ ꯑꯃ ꯈꯜꯂꯒꯀꯣ ꯑꯗꯨꯃꯥꯏꯅ ꯑꯗꯨꯝ ꯊꯥꯔꯛꯑꯣ ꯑꯗꯨ
ꯑ ꯍꯣꯏ ꯆꯦꯗꯣ ꯑꯩꯈꯣꯏꯒꯤꯗꯤ ꯑꯉꯥꯡ ꯑꯉꯥꯡꯁꯤꯁꯨ ꯑꯗꯨꯝ ꯌꯥꯝꯅ ꯆꯥꯎꯕꯁꯨ ꯅꯠꯇ꯭ꯔꯤꯕꯅꯤꯅ ꯑꯗꯒꯤ ꯅꯨꯃꯤꯗꯥꯡꯗꯗꯤ ꯍꯦꯛ ꯂꯧꯊꯣꯛ ꯂꯧꯁꯤꯟꯗꯣ ꯅꯨꯡꯉꯥꯏꯖꯗꯦ ꯑꯗꯨꯗꯨꯅ ꯃꯃꯥ ꯃꯄꯥꯁꯨ ꯂꯩꯕꯅꯤꯅ ꯅꯨꯡꯗꯤꯠꯇꯨꯗ ꯑꯣꯏꯅ ꯊꯥꯔꯛꯅꯕ ꯇꯧꯖꯔꯒꯦ
ꯑꯣ ꯌꯥꯏꯌꯦꯦ ꯌꯥꯏꯌꯦꯦ ꯑꯗꯨꯗ ꯊꯥꯔꯛꯑꯁꯨ ꯌꯥꯏꯌꯦ
ꯏꯆꯦꯒꯤꯗꯤ ꯍꯥꯏꯗꯤ ꯑꯉꯥꯡ ꯂꯥꯏꯔꯤꯛ ꯇꯥꯛꯄꯒꯤ ꯃꯑꯣꯡꯁꯦ ꯍꯥꯏꯕꯗꯤ ꯑꯉꯥꯡꯁꯦ ꯌꯥꯝꯅ ꯅꯨꯡꯁꯤꯅ ꯂꯣꯏꯅꯕꯤꯗꯅ ꯈꯣꯠꯇꯅ ꯑꯗꯒꯤ ꯍꯥꯏꯗꯤ ꯇꯨꯏꯁꯟꯗꯨꯁꯨ ꯑꯗꯨꯝ ꯇꯧꯁꯤꯜꯂꯒꯗꯤ ꯆꯦꯔꯣꯏ ꯍꯟꯗꯛꯇꯁꯨ ꯑꯉꯥꯡꯁꯤꯡ ꯂꯝ ꯀꯣꯏꯕꯒ ꯄꯨꯊꯣꯛꯄꯤꯗꯅ ꯇꯧꯋꯤꯗꯅ ꯑ ꯁꯤꯨꯒꯨꯝꯕꯒꯤ ꯃꯑꯣꯡꯁꯦ ꯍꯥꯏꯗꯤ ꯍꯥꯏꯗꯤ ꯁꯨꯝ ꯑꯉꯥꯡꯗꯁꯨ ꯌꯥꯝꯅ ꯃꯣꯏꯗꯁꯨ ꯅꯨꯡꯉꯥꯏꯖꯕ ꯑꯗꯒꯤ ꯂꯥꯏꯔꯤꯛꯁꯦ ꯍꯥꯏꯗꯤ ꯂꯥꯏꯔꯤꯛꯇꯁꯨ ꯇꯧꯔꯒꯁꯨ ꯑꯉꯥꯡꯁꯦ ꯄꯥꯅꯤꯡꯕ ꯅꯠꯇꯦ ꯍꯥꯏꯖꯔꯤꯕ ꯑꯗꯨꯁꯨꯅ ꯑꯩꯅ ꯏꯆꯦꯗ ꯁꯨꯝ ꯊꯥꯖꯅꯤꯡꯕ ꯍꯥꯏꯇꯥꯔꯦ
ꯍꯣꯏ ꯌꯥꯔꯦ ꯊꯥꯔꯛ ꯍꯥꯏꯗꯤ ꯑꯉꯥꯡꯁꯦ ꯍꯥꯏꯗꯤ ꯂꯥꯏꯔꯤꯛ ꯑꯗꯨꯝ ꯑꯗꯨꯝ ꯇꯧꯔꯒ ꯑꯉꯥꯡꯇꯗꯁꯨ ꯅꯠꯇꯦ ꯑꯩꯈꯣꯏ ꯃꯤꯁꯦ ꯑꯩꯈꯣꯏ ꯍꯥꯏꯗꯤ ꯁꯨꯝ ꯃꯤꯑꯣꯏꯕꯁ ꯄꯨꯕ ꯍꯥꯏꯗꯤ ꯇꯧꯕ ꯊꯕꯛ ꯑꯃ ꯑꯗꯨꯝ ꯇꯧꯕꯁꯦ ꯍꯥꯏꯗꯤ ꯉꯁꯤ ꯇꯧꯈꯤꯕ ꯊꯕꯛꯁꯦ ꯍꯌꯦꯡ ꯁꯨ ꯆꯞ ꯃꯥꯟꯅꯅ ꯑꯗꯨꯝ ꯑꯗꯨꯝ ꯑꯗꯨꯝ ꯅꯨꯡꯇꯤꯒꯤ ꯇꯧꯔꯛꯄꯁꯦ ꯍꯥꯏꯗꯤ ꯑꯩꯈꯣꯏꯗꯣ ꯍꯥꯏꯗꯤ ꯇꯜꯂꯛ ꯄꯥ ꯑꯃ ꯑꯗꯒꯤ ꯍꯩꯅꯤꯡꯗꯕ ꯑꯃ ꯐꯥꯎꯔꯛꯏꯗꯅ ꯑꯗꯨꯅ ꯃꯔꯛ ꯃꯔꯛꯇꯁꯨ ꯍꯥꯏꯗꯤ ꯋꯥꯈꯜꯁꯦ ꯍꯥꯏꯗꯤ ꯈꯔ ꯌꯥꯡꯊꯣꯛꯅꯕ ꯑꯗꯒꯤ ꯅꯨꯡꯇꯤꯒꯤ ꯇꯧꯔꯤꯕ ꯊꯕꯛ ꯃꯌꯥꯝꯗꯨ ꯄꯤꯔꯛꯄ ꯍꯥꯏꯗꯤ ꯁꯨꯝ ꯑꯋꯥꯕ ꯍꯥꯏꯒꯗꯥ ꯍꯥꯏꯗꯤ ꯀꯣꯛꯇꯨꯝꯦꯨꯝ ꯁꯦ ꯑꯗꯨꯒꯨꯝꯕꯁꯦ ꯐꯥꯅꯕ ꯍꯥꯏꯗꯤ ꯍꯥꯏꯗꯤ ꯃꯔꯛ ꯃꯔꯛꯇ ꯀꯣꯏꯊꯣꯛꯄ ꯑꯗꯒꯤ ꯁꯨꯝ ꯃꯌꯥꯝ ꯄꯨꯜꯂꯒ ꯂꯥꯡ ꯊꯣꯛꯄ ꯑꯗꯨꯃꯥꯏꯅ ꯇꯧꯕꯁꯤꯁꯨ ꯑꯃꯨꯛꯃꯨꯛ ꯇꯧꯕꯁꯤꯁꯨ ꯍꯥꯏꯗꯤ ꯁꯨꯝ ꯗꯔꯀꯥꯔ ꯇꯥꯏꯗꯅ ꯑꯗꯨꯗꯨꯅ ꯑꯗꯨꯃꯥꯏꯅ ꯄꯨꯊꯣꯛꯄꯤꯕ
ꯃꯥꯅꯦ ꯏꯆꯦ ꯍꯥꯏꯕꯗꯤ ꯈꯨꯗꯝ ꯑꯣꯏꯅ ꯍꯥꯏꯔꯕꯗ ꯑꯩꯈꯣꯏꯁꯨ ꯑꯗꯨꯝ ꯏꯟꯁꯥꯡꯁꯦ ꯑꯍꯥꯎꯕꯅꯤ ꯍꯥꯏꯔꯤꯁꯦ ꯅꯨꯡꯇꯤꯒꯤ ꯆꯥꯥꯁꯜꯂꯛꯑꯒꯗꯤ ꯑꯩꯈꯣꯏ ꯆꯥꯅꯤꯡꯉꯛꯇꯦ ꯍꯥꯏ ꯇꯔꯦꯀꯣ ꯑꯗꯨ ꯑꯗꯨꯅ ꯃꯔꯛ ꯃꯔꯛꯇ ꯑꯩꯈꯣꯏꯁꯨ ꯌꯦꯟꯁꯥꯡ ꯑꯍꯥꯎꯕꯗ ꯇꯣꯏꯅ ꯆꯥꯔꯛꯑꯗꯤ ꯑꯩꯈꯣꯏ ꯑꯆꯝꯕ ꯑꯃ ꯑꯗꯨꯝ ꯆꯥꯅꯩꯗꯅꯀꯣ ꯑꯗꯨꯝ ꯁꯤꯅꯤ ꯑꯗꯨꯝ ꯆꯞ ꯃꯥꯟꯅꯩ ꯇꯧꯔꯤꯁꯦ ꯑ ꯏ ꯁꯤꯦꯌꯥ ꯑꯗꯨ ꯑ ꯑꯩ ꯖꯨ ꯑꯉꯥꯡꯗꯣ ꯅꯣꯡꯃ ꯂꯥꯛꯑꯒ ꯊꯥꯔꯛꯅꯕ ꯇꯧꯖꯔꯒꯦ ꯑꯩꯅ ꯑꯗꯨꯝ ꯊꯤꯟꯖꯔꯛꯑꯒꯦ